ꯑꯣ ꯑꯣ ꯌꯥꯝ ꯇꯥꯖꯕ꯭ꯔꯣ
ꯌꯥꯝ ꯇꯥꯖꯩꯌꯦ
ꯎꯝ ꯅꯪ ꯉꯥꯡꯕꯁꯨ ꯇꯥꯔꯦ ꯍꯧꯖꯤꯛꯇꯤ
ꯀꯩ ꯍꯥꯏꯕ
ꯅꯪꯅ ꯉꯥꯡꯕꯁꯨ ꯇꯥꯏꯌꯦ ꯍꯥꯏꯕ
ꯑꯣ ꯑꯩꯗꯤ ꯇꯥꯗꯕꯖꯥꯠꯂ ꯈꯟꯕ
ꯎꯝ ꯑꯗꯣ
ꯌꯥꯝ ꯎꯁꯤꯠ ꯎꯁꯤꯠꯇꯅ ꯉꯥꯡꯉꯦꯕ
ꯎꯝ ꯇꯥꯏ ꯇꯥꯏ ꯑꯗꯨ ꯇꯣꯉꯥꯟꯅꯗꯤ ꯂꯩꯌꯣ ꯃꯅꯤꯡꯗ ꯃꯤ ꯋꯥ ꯉꯥꯡꯕ ꯇꯥꯍꯜꯂꯛꯀꯅꯨ
ꯇꯥꯗꯦꯍꯦ ꯃꯤ ꯀꯅꯥꯝꯇ ꯂꯩꯇꯦ ꯑ
ꯎꯝ ꯀꯩꯍꯦꯟꯁꯥꯡ ꯆꯥꯔꯕ
ꯉꯁꯤꯁꯦ ꯈꯥꯃꯦꯟꯒ ꯑꯂꯨ ꯃꯇꯨꯝ ꯇꯨꯝ ꯆꯥꯏꯌꯦ ꯑꯁ
ꯎꯝ ꯈꯣꯏꯗꯤ ꯌꯥꯝ ꯀꯥꯍꯦꯟꯅ ꯑꯍꯥꯎꯕ ꯆꯥꯗ꯭ꯔꯦꯗ
ꯅꯨꯡꯇꯤꯒꯤ ꯑꯍꯥꯎꯕ ꯆꯥꯕ ꯐꯠꯇꯦ ꯍꯥꯏꯕꯅꯦ
ꯑꯗꯨꯅꯕꯨ ꯑꯍꯥꯎꯕ ꯆꯥꯗ꯭ꯔꯦ
ꯍꯣꯏ
ꯍꯧꯖꯤꯛ ꯋꯥꯏꯗ ꯈꯦ ꯍꯧꯖꯤꯛꯋꯥꯏꯗ ꯈꯦꯔ ꯆꯥꯔ ꯂꯣꯏꯗ ꯉꯥꯏꯔꯤ
ꯑꯣ ꯆꯥꯛꯆꯥꯥ ꯇꯣꯛꯑꯒ
ꯑꯧ ꯆꯥꯛ ꯆꯥꯕꯗꯤ ꯉꯁꯥꯏ ꯑꯗꯨꯝ ꯏꯕꯥꯅꯤ ꯀꯩꯅꯣ ꯑꯧ ꯉꯁꯥꯏ ꯆꯥꯒꯔꯦ
ꯑꯣ ꯀꯅꯅꯥ ꯊꯣꯡꯔꯤꯅꯣ
ꯑꯈꯣꯏ ꯃꯥꯅꯅꯤꯗ
ꯎꯝ ꯅꯪꯁꯨ ꯊꯣꯡꯕ ꯌꯥꯗ꯭ꯔꯣ ꯅꯣꯡ ꯐꯥꯗꯣꯛꯇꯤ
ꯊꯣꯡꯕ ꯍꯩꯇꯔꯗꯤ ꯀꯅꯥꯟ ꯊꯣꯡꯗꯣꯔꯤꯒꯦ ꯀꯃꯥꯏꯅ ꯊꯣꯡꯗꯣꯏꯅꯣ
ꯃꯥ ꯍꯩꯇ꯭ꯔꯣ ꯄꯥꯈꯡ ꯐꯥꯔꯀꯥꯟꯆꯥ ꯀꯩꯒꯤ ꯊꯣꯡꯕ ꯍꯩꯇ꯭ꯔꯤꯕ ꯈꯣꯏ ꯀꯀꯥ ꯑꯣꯏꯔꯀꯥꯟꯗ
ꯎꯝ
ꯊꯣꯡꯕ ꯍꯩꯇ꯭ꯔꯗꯤ ꯌꯥꯔꯣꯏꯗ
ꯑꯦ ꯅꯦꯅꯦ ꯅꯦꯅꯦꯗꯧꯅ ꯍꯩꯔꯗꯤ ꯐꯕ ꯑꯩꯈꯣꯏꯖꯨ
ꯌꯥꯝ ꯑꯣꯁꯤꯠꯇꯦ ꯅꯦꯅꯦꯀꯥꯏꯅ ꯑꯩ ꯇꯥꯅꯤꯡꯗꯦꯀꯣ ꯁꯤꯒꯤ ꯋꯥꯁꯦ ꯇꯣꯛꯈ꯭ꯔꯣ ꯅꯪ ꯐꯨꯒꯅꯦ ꯁꯣꯏꯗꯔꯦ ꯃꯤ ꯃꯤꯕꯨꯗꯤ ꯌꯥꯝꯁ ꯁꯥꯎ ꯍꯟꯕ ꯍꯩꯌꯦꯀꯣ ꯅꯪ
ꯎꯝ ꯗꯨ ꯁꯥꯎꯍꯟꯕ ꯍꯥꯏꯕꯁꯦ ꯑꯗꯨꯝ ꯊꯦꯝꯕꯖꯨ ꯍꯩꯔꯃꯗꯝ
ꯍꯩꯇꯦꯍꯦ ꯊꯦꯃꯕꯗꯤ
ꯁꯥꯎꯗ ꯇꯧꯔꯤꯅꯦ ꯁꯥꯎꯔ ꯃꯇꯨꯡꯗ ꯐꯖꯅ ꯁꯥꯎꯕ ꯁꯥꯎꯕꯗꯨ ꯎꯠꯂꯛꯇꯗꯤ ꯀꯃꯥꯏꯅ ꯊꯦꯝꯗꯣꯔꯤꯒꯦ
ꯌꯥꯔꯦ ꯋꯥꯊꯤ ꯌꯥꯝ ꯉꯥꯡꯉꯦꯅ ꯊꯦꯝꯕꯗꯤ ꯍꯩꯒꯗꯧꯕ ꯃꯥꯟꯗꯦ ꯅꯁꯛꯇꯨꯒ
ꯎꯝ ꯁꯛꯄꯨꯗꯤ ꯑꯗꯨꯝ ꯊꯤꯕꯅꯦ ꯑꯩꯅ ꯉꯁꯥꯏꯅ ꯍꯥꯏꯗ꯭ꯔꯣ
ꯁꯛ ꯊꯤꯌꯦ ꯊꯤꯕꯒꯤ ꯋꯥ ꯅꯠꯇꯦꯕ ꯅꯪ ꯁꯛꯇꯣ ꯑꯗꯨꯝ ꯃꯤꯕꯨ ꯁꯥꯎꯕꯗꯣ ꯊꯦꯝ ꯍꯩꯒꯗꯧꯕ ꯃꯥꯟꯅꯕ ꯑꯗꯨꯒꯤꯅꯦ
ꯎꯝ ꯑꯗꯨꯗꯤ ꯑꯝꯇ ꯁꯥꯎꯔꯛꯑꯣꯗꯅ ꯑꯗꯨꯒ ꯈꯪꯒꯗꯕꯅꯦ
ꯁꯤ ꯏꯁ ꯈꯪꯗꯧꯕꯅꯦ ꯃꯔꯝ ꯆꯥꯗꯅ ꯃꯤ ꯄꯪꯁꯥꯎ ꯁꯥꯎꯕ ꯌꯥꯕ꯭ꯔꯣꯅꯦ ꯃꯔꯝ ꯂꯩꯔꯀꯥꯟꯗ ꯁꯥꯎꯒꯗꯧꯕꯅꯦ ꯀꯩꯅꯣ
ꯎꯝ ꯑꯗꯨꯅꯦ ꯑꯗꯨꯗꯤ ꯁꯥꯎꯗꯗꯤ ꯀꯃꯥꯏꯟ ꯊꯦꯝꯗꯣꯏꯅꯣꯕ
ꯁꯤꯁ ꯌꯥꯝ ꯑꯣꯁꯤꯠꯇꯤꯍꯦ ꯁꯤꯗꯤ ꯑꯩ ꯑꯁꯥꯎꯕ ꯇꯧꯔꯒꯦ ꯑꯗꯨꯗꯤ ꯑꯩ ꯀꯣꯟꯅ ꯁꯥꯎꯒꯦꯗ ꯍꯧꯖꯤꯛꯇꯤ ꯁꯥꯎꯅꯤꯗꯦ ꯁꯥꯎꯕ ꯌꯥꯗꯦ
ꯎꯝ ꯀꯣꯟꯅ ꯁꯥꯎ ꯁꯤꯗ ꯁꯥꯎꯔꯛꯀꯅꯨ
ꯆꯥꯔꯒ ꯊꯦꯝꯃ ꯐꯠꯇ꯭ꯔꯗꯤ ꯋꯥ ꯉꯥꯡꯗꯕꯤꯗ ꯇꯣꯛꯈ꯭ꯔꯅꯤ
ꯎꯝ
ꯋꯥꯁꯨ ꯈꯨꯝꯗꯕꯤ ꯉꯥꯡꯁꯨ ꯉꯥꯡꯗꯕꯤ ꯑꯗꯨ ꯂꯩꯔꯗꯤ ꯋꯥꯔꯤ ꯁꯥꯗꯕꯤꯗ ꯇꯨꯃꯤꯟ ꯇꯨꯃꯤꯟꯅ ꯂꯩꯅꯗꯣꯏꯅꯦ ꯑꯗꯨ ꯇꯥꯔꯦ
ꯑꯗꯨ ꯁꯔꯨꯛꯄꯨꯗꯤ ꯂꯣꯏꯁꯤꯜꯂꯝꯃꯣ ꯂꯣꯛꯇꯥꯛꯇ ꯑꯣꯏ ꯀꯣꯏꯔꯨꯖꯤꯅ
ꯏꯁ ꯏꯁ ꯋꯥꯔꯤꯗꯤꯀꯣ ꯍꯧꯖꯤꯛꯇꯤ ꯀꯅꯥ ꯀꯅꯥ ꯂꯩꯔꯤꯅꯣ
ꯑꯩ ꯏꯇꯣꯝꯇ ꯂꯩꯌꯦ ꯏꯃꯥꯕꯨꯗꯤ ꯍꯜꯂꯛꯑꯦ
ꯑꯣ ꯀꯗꯥꯏ ꯆꯠꯂꯕ ꯅꯃꯥꯗꯣ
ꯃꯃꯥꯗꯣ ꯆꯔꯁ ꯆꯠꯄ
ꯆꯔꯁ ꯆꯠꯄ꯭ꯔꯥꯅꯦ
ꯎꯝ
ꯅꯣꯏ ꯈ꯭ꯔꯤꯁꯇ꯭ꯌꯥꯟꯔꯣ
ꯑꯥꯎ
ꯊꯥꯖꯗꯕꯗꯣ
ꯀꯣꯟꯅ ꯍꯥꯏꯕꯤꯒꯦ ꯀꯣꯟꯅ ꯋꯥ ꯇꯝꯕꯤꯒꯦ
ꯀꯣꯟꯅ ꯇꯝꯕꯤꯒꯦ ꯀꯥꯏꯅ
ꯍꯩꯒ ꯆꯥꯗ꯭ꯔꯣ ꯅꯣꯏꯕ ꯍꯩꯒ ꯍꯩꯒ ꯑꯝꯇ ꯆꯥꯗ꯭ꯔꯣ ꯅꯣꯏꯕꯨ ꯆꯥꯛ ꯆꯥ ꯇꯣꯛꯑꯒ
ꯆꯥꯏꯌꯦ ꯍꯩ ꯃꯦꯡꯒꯣ ꯍꯧꯖꯤꯛꯇ ꯆꯥ ꯆꯥꯛ ꯆꯥ ꯆꯥ ꯇꯣꯛꯔꯒ ꯉꯥꯏꯔꯦ ꯑꯩꯈꯣꯏ ꯃꯦꯡꯒꯣ ꯀꯩꯅꯣꯗꯣ ꯃꯦꯠꯂꯒ ꯆꯥꯕꯗꯣ
ꯑꯣ ꯍꯥꯏꯗꯤ ꯑ ꯑꯁꯪꯕ ꯃꯨꯟꯗꯕꯗꯣ
ꯎꯝ
ꯎꯝ ꯍꯥꯎꯕꯅꯤꯍꯦ
ꯑꯥ ꯌꯥꯝ ꯍꯥꯎꯋꯦ
ꯎꯝ ꯃꯥꯒꯤ ꯀꯩꯅꯣꯅ ꯈꯦꯠꯅꯕꯗꯨꯅ ꯈꯦꯠꯂꯒ ꯀꯨꯞꯄꯜꯂ ꯀꯨꯞꯄꯜꯂꯒ ꯆꯥꯕꯗꯣ ꯍꯩꯅꯧ ꯃꯦꯠꯄ ꯑꯗꯨꯒ ꯀꯩꯕ ꯅꯣꯕꯥꯞ ꯃꯦꯄꯗꯤ ꯆꯥꯗ꯭ꯔꯣ ꯑꯗꯨꯃꯥꯏꯅ ꯇꯧꯔꯒ ꯆꯤꯅꯤ ꯃꯣꯔꯣꯛ ꯊꯨꯝꯒꯥ ꯍꯥꯞꯄꯒ ꯑꯁ ꯑꯗꯨ ꯃꯍꯤꯒꯗꯣ ꯑꯁ
ꯍꯩꯗꯤ ꯐꯖꯅ ꯆꯥꯏꯌꯦ ꯑꯩꯗꯤ ꯑꯇꯣꯞꯄ ꯌꯦꯡ ꯀꯩꯅꯣ ꯑꯥ ꯇꯧꯗ꯭ꯔꯁꯨ ꯍꯩꯗꯤ ꯑꯗꯨꯝ ꯆꯥꯕ ꯉꯝꯃꯦꯕ
ꯎꯝ ꯃꯥꯅꯦ ꯍꯩꯗꯤ ꯑꯗꯨꯝ ꯑꯗꯨꯝ ꯆꯥꯕ ꯌꯥꯏ ꯆꯍꯤꯗꯣ ꯑꯍꯟ ꯑꯣꯏꯁꯜꯂꯛꯑꯕꯅꯤꯅ ꯍꯛꯆꯥꯡ ꯅꯨꯡ
ꯑꯁ ꯋꯥꯔꯤꯗꯤ ꯑꯍꯟꯒꯤ ꯋꯥꯁꯦ ꯇꯥ ꯇꯥꯅꯤꯡꯗꯦꯀꯣ ꯑꯍꯟ ꯑꯍꯟ ꯑꯍꯥꯟ ꯑꯍꯟ ꯑꯍꯟꯒꯤ ꯋꯥ ꯌꯥꯝ ꯄꯟꯅꯤꯡꯕ ꯃꯥꯜꯂꯦ ꯅꯪ
ꯍꯥꯏꯗꯤ ꯑꯍꯟ ꯑꯣꯏꯔꯛꯄ ꯍꯥꯏꯁꯦ ꯖꯣꯇꯣꯟ ꯇꯧꯗ ꯌꯥꯕꯖꯥꯠ ꯅꯠꯇꯦ ꯅꯠꯇ꯭ꯔꯥ
ꯁꯤ ꯏꯁ
ꯑꯅ ꯍꯩꯔꯥ ꯆꯥꯕꯗ ꯆꯦꯛꯁꯤꯜꯂ ꯆꯥꯎ ꯊꯥꯎ ꯊꯨꯝ ꯌꯥꯝ ꯆꯥꯁꯤꯟꯒꯅꯨ
ꯇꯧꯅꯤ
ꯎꯝ
ꯅꯪ ꯌꯥꯝ ꯎꯁꯤꯠꯇꯦꯍꯦ ꯑꯍꯟꯒꯤ ꯋꯥꯁꯦ ꯌꯥꯝ ꯄꯟ ꯇꯣꯏꯅ ꯄꯟꯕꯅꯤꯅ ꯅꯪ ꯐꯨꯗ꯭ꯔꯗꯤ ꯌꯥꯏ ꯅꯪꯗꯤ ꯑꯗꯨ ꯆꯥꯔꯁ ꯆꯠꯇ꯭ꯔꯣ
ꯑ ꯀꯩꯕ
ꯅꯪꯗꯤ ꯆꯔꯁ ꯆꯠꯇ꯭ꯔꯣ ꯍꯥꯏꯕ
ꯑꯩꯗꯤ ꯉꯁꯤ ꯆꯠꯇꯦ ꯑꯩ ꯌꯥꯝ ꯀꯥ ꯍꯦꯟꯅ ꯆꯠꯇꯦ
ꯀꯩꯒꯤ ꯍꯥꯏꯔꯛꯑꯣ
ꯍꯝ
ꯀꯩ ꯃꯔꯝꯒꯤ ꯆꯠꯇ꯭ꯔꯤꯅꯣ
ꯃꯔꯝꯖꯦ ꯍꯣꯔꯦꯟ ꯑꯣꯏꯅ ꯍꯥꯏꯕꯤꯒꯦ
ꯁꯤꯁ ꯁꯤ ꯅꯪ ꯌꯥꯝ ꯆꯔꯁ ꯆꯠꯅꯤꯡꯗꯕꯒꯤ ꯑꯗꯨꯃꯥꯏꯅ ꯇꯧꯅꯣ ꯆꯠꯂꯣ ꯀꯩꯅꯣ
ꯆꯔꯁ ꯆꯠꯄꯗꯤ ꯐꯕꯅꯦ
ꯎꯝ ꯆꯠꯅꯤꯡꯗꯕꯒꯤ ꯅꯠꯇꯤꯌꯦ ꯑꯗꯨ ꯅꯪꯗꯤ ꯀꯩꯒꯤ ꯆꯠꯇ꯭ꯔꯤꯕ
ꯑꯩꯗꯤ ꯉꯔꯥꯡ ꯑꯩ ꯍꯥꯏꯗꯥꯏ ꯉꯔꯥꯡ ꯋꯥꯛꯀꯤꯡ ꯆꯠꯂꯨꯏ ꯆꯩꯔꯥꯎꯆꯤꯡ ꯀꯥꯏꯌꯦꯕ ꯉꯔꯥꯡꯗꯣ
ꯎꯝ
ꯑꯗꯨꯗ ꯑꯥꯁ ꯋꯥ ꯃꯟꯗꯅ ꯀꯅꯥꯅ ꯉꯝꯗꯣꯏꯅꯣꯗ ꯍꯥꯎꯒꯠ ꯄꯁꯨ ꯉꯝꯗ꯭ꯔꯦ ꯂꯣꯏ ꯅꯥꯒ꯭ꯔꯦ
ꯏꯁ ꯆꯩꯔꯥꯎ ꯆꯤꯡ ꯀꯥꯏ ꯀꯥꯏꯅ ꯗꯤꯍꯦꯗꯨꯒ
ꯁꯤꯁ ꯇꯤꯌꯦꯗꯨꯒ ꯀꯥꯏꯅ
ꯃꯤ ꯍꯅꯨ ꯍꯅꯨꯕꯤ ꯃꯤ ꯍꯅꯨ ꯍꯅꯨꯕꯤ ꯐꯥꯎ ꯐꯅꯌꯥꯝ ꯀꯥꯏ ꯑꯗꯨꯒ ꯅꯪꯅ ꯍꯣꯏ ꯑꯗꯨꯕꯨꯗꯤ ꯅꯤꯅꯦꯒꯤ ꯆꯍꯤ ꯌꯧꯁꯤꯜꯂꯛꯑꯕꯅꯤꯅ ꯋꯥ ꯇꯥꯕꯅꯦ
ꯑꯥ ꯑꯥ ꯇꯥꯎꯅꯤ ꯇꯥꯎꯅꯤ
ꯎꯝ
ꯁ꯭ꯀꯥꯕꯗꯨꯗ ꯑꯗꯨꯕꯨꯗꯤ ꯉꯔꯥꯡꯗꯤ ꯈ꯭ꯔ ꯐꯩꯑꯦꯕ ꯉꯁꯤ ꯍꯦꯛ ꯍꯧꯒꯠꯂꯒ ꯑꯂꯣꯏ ꯅꯥꯕ ꯋꯥꯅꯦꯗ
ꯎꯝ ꯍꯧꯁꯨ ꯍꯧꯒꯠꯇꯅ ꯍꯧꯒꯠꯂꯒ ꯂꯣꯏꯅ ꯅꯥꯕꯩ ꯋꯥꯅꯦꯌꯦ ꯑꯥ ꯄꯨꯡ ꯇꯔꯥꯗ ꯍꯧꯒꯠꯂꯦ ꯑꯗꯨꯒ
ꯄꯨꯡ ꯇꯔꯥ ꯀꯥꯏꯅꯀꯣ ꯌꯥꯝ ꯎꯁꯤꯠꯇꯤꯌꯦ ꯁꯤꯗꯤ
ꯄꯨꯡ ꯇꯔꯥꯗ ꯍꯧꯒꯠꯂꯦ ꯑꯗꯨꯒ
ꯇꯔꯥ ꯇꯔꯥ ꯇꯥꯗ꯭ꯔꯤꯗ ꯍꯧꯒꯠꯄ ꯅꯪ ꯆꯤꯟꯗꯤ ꯌꯥꯝ ꯊꯤꯔꯅꯣ ꯑꯩꯈꯣꯏꯅꯤ ꯐꯣꯟ ꯇꯧꯕꯗꯣ ꯄꯨꯡ ꯀꯌꯥꯗꯅꯣ ꯍꯥꯏꯔꯛꯑꯣ
ꯄꯨꯡ ꯇꯔꯥꯗ ꯍꯧꯒꯠꯂꯒ ꯌꯥꯝ ꯌꯥꯍꯧꯉꯟꯕꯒꯁꯨ ꯁꯥꯔꯤꯌꯦ ꯍꯌꯦꯡ ꯌꯦꯡꯅꯁꯤꯅꯦ
ꯑꯥ ꯑꯥ ꯌꯦꯡꯅꯕ ꯇꯥꯕꯅꯦ ꯌꯦꯡꯅꯔ ꯀꯥꯟꯗ ꯌꯦꯡꯉꯁꯦ ꯅꯪ
ꯎꯝ ꯀꯩꯅꯣꯅ ꯀꯩꯕ ꯑꯗꯨꯗꯤ ꯏꯕꯥꯟꯅꯤ ꯆꯤꯡ ꯀꯥꯎꯖꯤꯔꯣ
ꯀꯥꯕ ꯉꯝꯃꯣꯏꯗ
ꯍꯣꯏꯗ ꯋꯥꯟꯗꯔꯗꯤ ꯑꯩꯗꯤ ꯋꯥꯟꯗꯔꯗꯤ ꯊꯝꯃꯝꯒꯅꯤ
ꯁꯤꯁ ꯀꯩꯒꯤ ꯊꯝꯗꯣꯏꯕ ꯅꯪ ꯊꯝꯕ ꯌꯥꯔꯣꯏ ꯅꯪꯅ ꯄꯨꯔꯒ ꯆꯠꯀꯗꯧꯕꯅꯦ
ꯑꯦ ꯑꯩ ꯄꯨꯕ ꯉꯝꯃꯣꯏ
ꯉꯝꯒꯗꯧꯕꯅꯦ ꯀꯩꯅꯣ
ꯋꯥꯟꯗꯔꯗꯤ ꯅꯪ
ꯑꯥ ꯍꯥꯍꯦ ꯌꯥꯝ ꯆꯤꯡ ꯌꯥꯝ ꯀꯩꯅꯣ ꯇꯧꯕꯗꯤ ꯑꯩ ꯆꯠꯄ ꯉꯝꯗꯦ ꯅꯍꯥꯟꯁꯨ ꯑꯈꯣꯏ ꯎꯈ꯭ꯔꯨꯜꯗ ꯁꯔꯣꯢꯒꯤ ꯐꯦꯁꯇꯤꯚꯦꯜ ꯂꯩꯕꯗꯣ
ꯎꯝ
ꯑꯗꯨ ꯆꯠꯄꯗ ꯈꯨꯋꯥ ꯑꯃ ꯇꯧꯋꯦꯗ ꯑꯁ ꯁꯔꯣꯢꯒꯤ ꯆꯤꯡ ꯀꯥꯕꯗꯤ
ꯍꯣꯏꯕ ꯑꯗꯨ ꯀꯥꯕ ꯈꯣꯠꯄꯒꯤ ꯅꯨꯡꯉꯥꯏꯕ ꯋꯥꯔꯤꯗꯤ ꯇꯝꯃꯣ ꯑꯗꯣ ꯋꯥꯕꯒꯤ ꯊꯕꯛꯁꯦ
ꯑꯁ ꯑꯗꯨꯗꯤ ꯋꯥꯕꯒꯤꯅꯦ ꯅꯨꯡꯉꯥꯏꯔꯗꯤ ꯅꯨꯡꯉꯥꯏꯌꯦ ꯍꯥꯏ ꯇꯝꯒꯗꯕꯅꯤ ꯃꯤ ꯑꯇꯣꯞꯄ ꯆꯠꯄꯗꯤ ꯅꯨꯡꯉꯥꯏꯌꯦ ꯇꯝꯕ꯭ꯔꯣ ꯑꯗꯨꯗꯤ ꯍꯥꯏꯔꯣ
ꯁꯤꯔꯣꯢ ꯆꯤꯡ ꯆꯠꯄꯗꯣ ꯍꯥꯥ ꯇꯥꯕ꯭ꯔꯣ ꯇꯥꯕ꯭ꯔꯣ
ꯋꯥꯕꯩ ꯊꯕꯛ